ꯍꯂꯣ ꯆ ꯆ ꯑ
ꯆꯥꯖꯤꯌꯦ
ꯀꯩꯗꯧꯔꯤꯅꯣ
ꯀꯦꯝ ꯇꯎꯗꯦ ꯑꯗꯨꯗꯣ ꯍꯤꯄꯤꯤ ꯅꯒꯤ
ꯑꯩꯔꯣ ꯑꯩꯁꯨꯦ ꯑꯗꯨꯝ ꯄꯥꯝꯃꯤ
ꯀꯃꯥꯏ ꯀꯃꯥꯏ ꯇꯕ
ꯅꯨꯡꯉꯥꯏꯔꯤꯌꯦꯦ ꯅꯅꯨꯡꯉꯥꯏꯔꯤꯕꯣ
ꯍꯣꯏ ꯑꯗꯨ ꯅꯨꯡꯉꯥꯏꯔꯤꯌꯦꯦ
ꯑꯣ ꯇ ꯀꯂꯦꯖꯗꯤꯤꯀꯥꯏ ꯐ ꯑꯁ ꯀꯃꯥꯏ ꯀꯃꯥꯏ ꯇꯧꯔꯤꯕ ꯖꯥꯠꯅꯣꯅ ꯁꯨꯝ ꯀꯣꯜ ꯇꯧꯕꯅꯤꯗ
ꯑꯗꯨꯝ ꯑꯗꯨꯝ ꯂꯩꯔꯤꯌꯦꯗ ꯑꯗꯨꯝ ꯅꯨꯡꯉꯥꯏꯔꯤ ꯑꯦ꯫
ꯎꯝ꯫ ꯁ ꯄꯨꯟꯁꯤꯁꯦ ꯀꯃꯥꯏ ꯇꯧꯋꯦꯕ꯫
ꯑ ꯈꯪꯗꯦ ꯀꯃꯥꯏ ꯍꯥꯏꯁꯤꯔ ꯑꯗꯨꯝ ꯅꯨꯡꯉꯥꯏꯔꯤꯗ ꯗꯨꯒꯤꯗꯤ꯫
ꯑꯁ ꯈꯪꯗꯦꯗ ꯀꯨ ꯋꯥꯔꯤ ꯁꯥꯟꯅꯁꯤꯔ ꯂꯩꯔꯛꯇ꯭ꯔꯦꯗ ꯁꯤ ꯃꯇꯥꯡꯁꯤꯗꯤ꯫
꯫ ꯑꯥ꯫
ꯀꯤꯟ꯫
ꯄ‌ꯦꯕ‌꯫
ꯑꯣ ꯄꯦꯔꯦꯟꯁ ꯑꯣꯏꯅꯒ ꯋꯥꯔꯤ ꯁꯥꯅꯟ꯫ ꯊꫭꯏꯕꫭ꯫ ꯑꯣꯏꯒꯅꯦ ꯋꯥꯔꯤ ꯁꯥꯟꯅꯗ꯭ꯔꯕꯣꯕ꯫ ꯃꯥꯝꯁ ꯑꯦꯟ ꯗ‌ꯦꯠ ꯃꯃꯤꯒ ꯕꯕꯥꯒ꯫ ꯀꯩ-ꯀꯩ ꯍꯥꯏꯅꯔꯒꯦ꯫
ꯈꯪꯗ‌ꯦꯗ꯫ ꯐꯖꯅ ꯅꯍꯟ꯫ ꯫ ꯫ ꯇꯥꯏꯌꯦ꯫ ꯇꯥꯏꯌ‌ꯦ꯫ ꯍꯥꯎ꯫
ꯇꯥꯕꯔ꯭ꯣ꯫
ꯌ‌ꯦꯅ꯫ ꯇꯥꯏꯌꯦ꯫
ꯅ꯫
ꯑꯃꯇ ꯂꯥꯡꯕꯤꯔꯛꯈꯤꯅꯨ ꯑꯣ ꯀꯅꯥꯅꯣ꯫
ꯑꯈꫭꯏ꯫
ꯅꯨꯡꯉꯥꯏꯇꯧꯔꯝ ꯍꯧꯔꯕꯅꯤꯁꯦ꯫ ꯅꯪꯅ ꯉꯥꯡꯕꯁꯦ ꯑꯩꯅ ꯐꯖꯅ ꯇꯥꯗꯦꯕ ꯇꯥꯕ꯭ꯔꯥ꯫ ꯅꯪꯅ ꯍꯪꯕꯗꯣ ꯑꯩ ꯇꯥꯗ꯭ꯔꯦ꯫
ꯃꯥꯁꯦ ꯌꯥꯝ ꯂꯥꯡ꯫ ꯄꯥꯝꯕꯅꯤ꯫
ꯑꯣ꯫